ꯀꯩꯅꯣ ꯀꯩꯅꯣ ꯑꯩꯗꯤ ꯏꯉꯛ ꯉꯛꯎꯔꯦ꯫
ꯀꯩꯒꯤꯅꯣ ꯅꯣꯏꯁꯦ꯫
ꯍꯥ ꯁꯣꯝꯗ ꯍꯧꯖꯤꯛꯇ ꯌꯥꯗꯦꯅ ꯍꯥꯏꯅꯔꯒ ꯌꯥꯔꯛꯄꯁꯤꯗ ꯑꯩꯉꯛ꯫
ꯑꯗꯣ ꯑꯩꯗꯤ ꯑꯃ ꯁꯤꯜꯂꯒ ꯇꯧꯖꯔꯛꯄꯅꯦ ꯅꯝꯕꯔ ꯑꯃ ꯁꯤꯜꯂꯒ ꯇꯧꯔꯛꯑꯦ ꯅꯪꯒꯤ ꯑꯃ ꯅꯝꯕꯔꯗꯣ ꯌꯥꯗ ꯑꯃ ꯅꯝꯕꯔ ꯅꯝꯕ ꯑꯅꯤꯔꯛ ꯇ꯭ꯔꯥꯏ ꯇꯧꯋꯦ ꯑꯗꯨꯃꯥꯏꯅ
ꯅꯪꯅ ꯑꯗꯨꯒꯤ ꯋꯥꯗꯣ ꯀꯩꯗꯧꯕꯒꯤꯅꯕ ꯉꯥꯡ ꯉꯥꯡꯉꯤꯁꯦ ꯅꯪ ꯀꯩꯗꯧꯔꯤ
ꯑꯩꯗꯣ ꯑꯩꯒꯤ ꯑꯩꯒꯤ ꯅꯨꯄꯥꯒꯤ ꯋꯥꯔꯤꯗꯨꯅꯦ ꯑꯩꯅ ꯁꯥꯟꯅꯔꯤꯁꯦ
ꯑꯣ ꯀꯝꯕ ꯅꯨꯄꯥꯅꯣ ꯑꯝꯇ ꯍꯥꯏꯕꯤꯔꯛꯑꯣ ꯅꯪꯒꯤ ꯅꯨꯄꯥꯗꯣ ꯅꯝꯕꯔꯗꯨꯣ ꯌꯥꯝ ꯃꯥꯜ ꯄꯥꯏꯃꯟꯒꯔꯦ ꯍꯥꯏꯕ ꯅꯪꯒꯤ ꯅꯨꯄꯥ ꯅꯨꯄꯤ ꯃꯌꯥꯝ ꯀꯣꯏ ꯍꯥꯏꯕꯁꯨ ꯇꯥꯏ ꯑꯁꯤꯕꯨ ꯆꯨꯝꯕ꯭ꯔꯣ꯫
ꯑꯁ ꯈꯪꯗꯦꯗ ꯃꯥꯖꯦ ꯑꯩꯉꯣꯟꯗꯁꯨ ꯄꯥꯎꯁꯨ ꯀꯌꯥ ꯐꯥꯎꯔꯛꯇꯦ ꯑꯗꯨꯅ ꯃꯥ ꯅꯝꯕꯔꯗꯣ ꯄꯪꯁꯤꯟ ꯁꯤꯟꯂꯦ ꯑꯩꯅ ꯑꯅꯤꯔꯛ ꯇ꯭ꯔꯥꯏ ꯇꯧꯋꯦꯕꯀꯣ ꯍꯧꯖꯤꯛ꯫ ꯅꯪꯉꯣꯟꯗ ꯇꯧꯗ꯭ꯔꯤꯉꯩꯗ ꯑꯗꯨꯁꯨ ꯅꯝꯕꯔꯗꯨ ꯆꯠꯇꯦ ꯑꯩꯅꯅ ꯍꯧꯖꯤꯛꯇ ꯒ꯭ꯔꯨꯞꯇ ꯊꯥꯔꯛꯄꯗꯣ ꯅꯝꯕꯔ ꯆꯠꯇꯦ ꯃꯥꯗꯣ ꯁꯨꯃꯥꯏꯅ ꯇꯧꯋꯤꯅ ꯍꯥꯏꯔꯛꯦ ꯆꯄꯗꯣ ꯑꯗꯨ ꯆꯠꯇꯕꯗꯣ ꯑꯗꯨꯒꯤ ꯑꯁ ꯑꯩ ꯈꯪꯗꯦ ꯑꯩꯁꯨ ꯑꯗꯨꯝ ꯇꯨꯃꯤꯟꯅ ꯂꯩꯊꯣꯛꯑꯦꯗ ꯃꯥꯅ ꯇꯧꯅꯤꯡꯕ ꯇꯧꯖꯔꯁꯅꯣꯅ ꯑꯩꯁꯨ꯫ ꯑꯗꯨꯝ ꯌꯥꯔꯦ ꯑꯗꯨ ꯃꯥꯅ ꯇꯧꯐꯝ ꯊꯣꯛꯄꯗꯣ꯫
ꯍꯣꯏꯁꯦ ꯀꯩꯅꯣ ꯃꯤ ꯃꯤꯅ ꯅꯠꯇ꯭ꯔꯥ ꯃꯥꯅ ꯀꯩꯗꯧꯕꯒꯤꯅꯣꯕ꯫ ꯑ ꯅꯝꯕꯔ ꯀꯣꯏꯐꯥꯏ ꯄꯥꯏꯔꯒ ꯃꯥꯅ ꯅꯨꯄꯤ ꯀꯣꯏꯒꯦ ꯇꯧꯔꯤꯗꯨꯕꯨ ꯑꯗꯨꯕꯨ ꯌꯥꯕ꯭ꯔꯕ ꯑꯗꯨ ꯌꯥꯗ ꯕ ꯑꯗꯣ
ꯍꯦ꯫
ꯃꯥꯒꯤꯁꯦ ꯑꯃ ꯑꯅꯤ ꯗꯤꯅꯦ ꯅꯝꯕꯔ ꯑꯅꯤꯗꯤ ꯃꯥꯏꯗꯣ ꯌꯥꯗꯤ ꯌꯥꯕꯅꯦꯕ ꯑꯗꯨꯗꯨꯒ ꯃꯤꯅ꯫ ꯇꯧꯔꯛꯄꯗꯤ ꯌꯥꯗꯦ ꯍꯥꯏꯕ꯭ꯔꯥ ꯀꯩꯅꯣꯝꯁꯨ ꯍꯥꯏꯒꯨꯝ ꯇꯧꯋꯦ ꯑꯗꯨ ꯃꯣꯏꯒꯤ ꯃꯐꯝꯗꯨ ꯌꯥꯗꯕꯩ ꯑꯣꯔꯖꯥꯠꯂꯣ ꯀꯩꯒꯤ ꯃꯥꯟꯒꯦ
ꯈꯪꯗꯤꯌꯦ ꯑꯗꯨꯅ ꯑꯗꯨꯒꯤ ꯑꯗꯨꯒꯤ ꯀꯩꯅꯣꯗꯨꯅ ꯃꯥꯅ ꯇꯧꯔꯛꯄꯗꯤ ꯌꯥꯖꯥꯠꯂꯥ ꯈꯪꯗꯤꯌꯦ꯫ ꯑꯩꯈꯣꯏꯅ ꯇꯧꯕꯗꯗꯤ ꯌꯥꯗ꯭ꯔꯕ ꯃꯥꯜꯂꯦ
ꯑꯣ ꯃꯥꯅ ꯅꯪꯒꯤꯗꯣ ꯕ꯭ꯂꯣꯛ ꯇꯧꯁꯜꯂꯝꯃꯅꯤ ꯈꯪꯉꯦ ꯃꯥꯒꯤ ꯅꯝꯕꯔꯈꯩꯗꯣ ꯇꯧꯕꯗ ꯅꯪ ꯕ꯭ꯂꯣꯛ꯫ ꯇꯧꯁꯤꯜꯂꯝꯃꯅꯦ ꯑꯗꯣ ꯅꯪꯅꯅꯦ ꯅꯪꯅ ꯅꯪꯅ ꯋꯥꯔꯤ ꯁꯅꯕ ꯅꯝꯕꯔꯗꯣ
ꯎꯝ
ꯑꯗꯨꯏꯗꯣ ꯅꯪꯅ ꯒ꯭ꯔꯨꯞꯇꯕꯣ ꯊꯥꯎꯅꯦ
ꯀꯔꯝꯕ ꯅꯝꯕꯔꯅꯣ ꯑꯩꯅ ꯍꯧꯖꯤꯛꯀꯗ ꯁꯥꯟꯅꯕꯗꯨꯔꯣ
ꯑꯥꯎ ꯍꯧꯖꯤꯛ ꯍꯧꯖꯤꯛꯀꯤ ꯁꯥꯟꯅꯕꯗꯣ
ꯑꯩ ꯒ꯭ꯌꯥꯟ ꯇꯥꯗ꯭ꯔꯦ ꯑꯩ ꯍꯣꯔꯦꯟ ꯑꯗꯨꯝ ꯍꯥꯏꯔ ꯍꯥꯏꯅꯔꯁꯦꯕꯥꯅꯤ ꯑꯗꯨꯒ
ꯑꯣ ꯍꯣ ꯍꯣꯏ ꯍꯣꯏ ꯌꯥ ꯌꯥꯏꯌꯦꯦ ꯍꯥꯏꯅꯔꯁꯦ ꯑꯗꯣ ꯀꯩꯅꯣ ꯇꯧꯕ꯭ꯔꯣ ꯅꯪꯕꯣ ꯎꯝ ꯀꯩ ꯇꯧꯔꯝꯃꯤꯅꯣ ꯍꯧꯖꯤꯛꯁꯤꯕꯣ ꯑꯝꯇ ꯍꯥꯏꯕꯤꯔꯛꯑꯣ꯫
ꯑꯩꯁꯦ ꯍꯧꯖꯤꯛꯁꯦ ꯐꯝꯃꯒꯅꯦ ꯑꯩꯒꯤ꯫ ꯎꯝ ꯑꯩꯅ ꯉꯁꯥꯏ ꯅꯣꯠ ꯁꯤꯜꯂꯤ ꯅꯪꯉꯣꯟꯗ ꯍꯥꯏꯈꯤꯗ꯭ꯔꯥ ꯃꯃꯥꯡꯗ ꯋꯥꯔꯤ ꯁꯥꯟꯅꯕꯗ ꯑꯗꯨꯗ ꯑꯗꯨꯒꯤ꯫ ꯑꯗꯨꯒꯤ ꯅꯣꯠꯁꯨꯨꯗꯣ ꯊꯥꯛꯇꯣꯛꯑꯒ ꯍꯧꯖꯤꯛꯁꯦ ꯁꯤꯟꯕꯁ ꯂꯣꯏꯗ꯭ꯔꯤ ꯁꯨꯝ ꯌꯦꯡꯉꯤꯕ ꯑꯩꯒꯤꯁꯦ
ꯑꯣ ꯌꯥ ꯌꯦꯡꯁꯟꯕꯒꯤ ꯊꯕꯛ ꯑꯃ ꯇꯧꯔꯤꯕ ꯑꯩꯁꯨꯅꯦꯁꯨ ꯏꯔꯝꯕꯅꯦ ꯑꯗꯨ ꯀꯃꯥꯏꯅ ꯇꯧꯔꯒ ꯂꯣꯡꯒꯤꯅꯣ ꯈꯪꯗꯦ ꯂꯣꯡ ꯂꯩꯔꯝꯃꯦꯃꯤ ꯃꯊꯟꯇ ꯌꯥꯕ꯭ꯔꯣ ꯁꯤꯕꯨ ꯑꯝꯇ ꯍꯥꯏꯕꯤꯔꯛꯑꯣ
ꯑꯗꯨ ꯈꯪꯗꯦ ꯑꯃꯗꯨꯗꯤ ꯇꯨꯝꯅꯤꯡꯉ ꯃꯥꯟꯅꯤꯅꯦ ꯃꯥꯗꯤ ꯇꯨꯝꯃꯒꯦ ꯃꯨꯚꯤ ꯌꯦꯡꯉ ꯇꯨꯝꯃꯒꯦꯅ ꯍꯥꯏꯔꯛꯑꯦꯅꯦ ꯃꯥꯗꯤ
ꯑꯣ ꯃꯥꯡ ꯉꯁꯥꯏ ꯎꯝ ꯋꯥꯔꯝꯃꯅꯤꯌꯦ ꯍꯥꯏꯗꯤ ꯃꯥꯗꯣ ꯍꯜꯂꯛꯄꯗꯁꯨ ꯋꯥꯏ ꯍꯥꯏꯌꯦꯕꯀꯣ ꯑꯗꯨꯗꯨꯒꯤ ꯑꯩꯅ ꯀꯨꯝꯕꯗ ꯃꯥꯁꯦ ꯇꯨꯝꯃꯒ ꯂꯩꯔꯝꯃꯦꯕ
ꯑꯥ
ꯑꯗꯨꯗꯨꯒ ꯑꯗꯨꯁꯨ ꯑꯩꯅ ꯍꯧꯗꯣꯛꯑꯒ ꯃꯥ ꯇꯧꯋꯦ ꯑꯗꯨꯁꯨ ꯃꯥꯁꯦ ꯋꯥꯕꯒꯤ ꯇꯨꯝꯊꯣꯛꯈꯤꯕꯅꯤꯅ ꯍꯥꯏꯌꯦ ꯑꯗꯣ ꯍꯧꯖꯤꯛꯁꯦ ꯃꯥ ꯋꯥꯔꯝꯃꯅꯤ ꯑꯗꯨꯅꯅꯦ ꯃꯥ ꯉꯁꯥꯏ ꯈꯔ ꯆꯠꯂꯨꯔꯦꯕ ꯉꯁꯤꯗꯣ ꯃꯥ ꯈꯤꯇꯪ ꯀꯣꯏꯔꯨꯔꯦꯕ ꯃꯈꯣꯡꯗꯣ ꯈꯔ ꯁꯥꯟꯅꯔꯨꯔꯕ ꯑꯗꯨꯗꯨꯒꯤ ꯒꯤꯅꯦꯕ ꯑꯗꯣ ꯑꯩꯈꯣꯏꯁꯦ ꯁꯨꯝ ꯂꯩꯁꯤꯜꯂꯒ ꯅꯣꯡ ꯐꯥꯗꯣꯛꯀ ꯁꯨꯝ ꯆꯠꯊꯣꯛꯎꯕꯁꯦ ꯋꯥꯏ ꯍꯥꯏꯕ ꯌꯥꯝꯅ
ꯎꯝ ꯍꯣꯏ ꯍꯣꯏ ꯅꯨꯡꯇꯤꯒꯤ ꯁꯤꯖꯤꯟꯅꯔꯗꯤ ꯋꯥꯔꯣꯏꯗꯕ
ꯃꯥꯅꯦꯕ ꯋꯥꯔꯣꯏꯗꯕꯅꯦꯕ ꯈꯔ ꯍꯛꯆꯥꯡꯁꯦ ꯐꯒꯗꯕꯁꯦ ꯐꯠ ꯇ꯭ꯔꯦꯕ ꯌꯥꯍꯧꯅ ꯃꯔꯣꯟ ꯑꯃ ꯊꯦꯡꯉꯤꯕ
ꯅꯪꯕꯨ ꯌꯥꯝ ꯀꯌꯥ ꯀꯌꯥꯗ ꯍꯧꯒꯠꯂꯛꯏꯕꯒꯦ ꯍꯧꯖꯤꯛꯀꯥꯟꯁꯤꯕꯣ
ꯍꯧꯖꯤꯛꯀꯥꯟꯁꯦ ꯑꯩꯒꯤ ꯌꯥꯝ ꯉꯜꯂꯕꯤꯗ
ꯉꯂꯕꯤꯗ ꯍꯥꯏꯕꯤꯔꯛꯑꯣ ꯅꯤꯄꯥꯟ
ꯅꯤꯄꯥꯜ ꯎꯝ ꯑꯩ ꯅꯤꯄꯥꯟ ꯇꯥꯗ꯭ꯔꯒꯗꯤ ꯐꯃꯨꯡꯁꯤꯗꯒꯤ ꯀꯨꯝꯊꯅꯤꯡꯗꯕ ꯑꯃ ꯐꯥꯎꯋꯦꯕ
ꯇꯧꯕꯒꯨꯝꯕ ꯑꯃ
ꯑ ꯇꯧꯕꯒꯨꯝꯕ ꯑꯗꯨꯝꯕ ꯃꯑꯣꯡ ꯑꯃ ꯃꯥꯜꯍꯟꯕ ꯑꯃ ꯇꯧꯋꯦꯕ ꯑꯗꯣ ꯉꯁꯥꯏꯁꯦ ꯑꯩꯁꯦ ꯈꯪꯍꯧꯗꯅ ꯑꯩꯁ ꯇꯨꯝꯕꯁꯦ ꯌꯥꯗꯕ ꯉꯔꯥꯡ ꯇꯨꯝꯕ ꯌꯥꯗꯦꯅ ꯍꯥꯏꯗ꯭ꯔꯥ ꯑꯩꯒꯤ ꯈꯔ ꯕꯦꯔꯥ ꯀꯥꯕꯒꯤ ꯑꯗꯨ ꯌꯥꯗꯕꯒꯤꯔ ꯀꯩꯅꯣꯅꯦ ꯑꯩꯁꯦ ꯉꯥꯏꯍꯥꯛ ꯀꯨꯏꯅ ꯇꯨꯝꯃꯨꯗꯕ ꯃꯇꯨꯡꯗ ꯉꯥꯏꯍꯥꯛ ꯇꯨꯝꯊꯔꯨꯕꯁꯤꯗ ꯑꯩꯁꯦ ꯋꯥꯈꯜꯁꯦ ꯑꯃ ꯑꯗꯨꯁꯨ ꯊꯕꯛꯁꯦ ꯂꯩꯔꯕꯈꯣꯏ ꯑꯗꯩꯗꯤ ꯑꯩꯈꯣꯏ ꯑꯦꯛꯖꯥꯝꯁꯦ ꯉꯁꯤ ꯑꯣꯏꯔꯕꯣꯏ ꯋꯥꯈꯟꯁꯦ ꯈꯟꯗꯅ ꯑꯩꯁꯦ ꯁꯠ ꯄꯤꯡꯀꯞ ꯊꯣꯛꯂꯛꯑꯦꯕꯀꯣ ꯅꯍꯥꯟ ꯅꯣꯡꯃꯛꯁꯨꯨꯝ ꯇꯧꯕ ꯑꯃ ꯌꯥꯎꯈ꯭ꯔꯦꯕ ꯑꯩ ꯁꯨꯃꯥꯏꯅ ꯑ ꯅꯪ ꯂꯩꯕ ꯀꯥꯟꯗ ꯌꯥꯎꯕꯗꯣ
ꯎꯝ ꯎꯝ ꯎꯝ
ꯑꯗꯨꯃꯥꯏꯅ ꯍꯧꯒꯠꯂꯦ ꯍꯧꯒꯠꯂꯛꯄꯁꯦ ꯑꯩꯗꯤ ꯃꯤꯀꯞ ꯌꯥꯝ ꯊꯦꯡꯅꯅꯦꯕꯀꯣ ꯊꯣꯛꯂꯛꯏꯁꯦ ꯅꯍꯥꯟ ꯑꯗꯨ ꯅꯨꯃꯤꯠꯇꯨꯗꯤ ꯑꯩꯗꯣ ꯈꯔ ꯑꯗꯨꯝ ꯃꯤꯀꯞ ꯊꯣꯛꯂꯛꯦ ꯍꯥꯏꯔꯁꯨ ꯈꯔꯗꯤ ꯇꯨꯝꯅꯤꯡꯉꯦꯑꯕ ꯑꯗ ꯉꯁꯤꯗꯤ ꯑꯩ ꯑꯗꯨꯝ ꯉꯟꯅ ꯃꯤꯦꯀꯞ ꯊꯣꯛꯂꯛꯄꯁꯤ ꯌꯥꯝ ꯊꯦꯡꯉꯕ ꯃꯥꯜꯂꯒ ꯇꯧꯕꯁꯤꯗꯅꯦ ꯄꯨꯡꯁꯦ ꯇꯔꯨꯛ ꯇꯥꯔꯝꯗ꯭ꯔꯦꯅꯦ ꯑꯝꯇ ꯈꯜꯂꯣꯕ ꯑꯩꯁꯦ ꯑꯉꯛꯄ ꯑꯃ ꯐꯥꯎꯔꯦꯕ
ꯆꯨꯝꯕ꯭ꯔꯕ ꯑꯗꯨ ꯇꯔꯨꯛ ꯇꯥꯔꯝꯅꯤꯉꯥꯏ ꯃꯤ ꯀꯞꯊꯣꯛꯂꯛꯏꯗꯨꯕ ꯍꯧꯅꯕ꯭ꯔꯕ
ꯑꯗꯨ ꯍꯧꯅꯕ꯭ꯔꯕ ꯑꯩꯁꯦ ꯉꯛꯑꯦꯕ ꯑꯗꯩꯗꯤ ꯑꯩꯅ ꯍꯧꯒꯠꯂꯦ ꯍꯧꯒꯠꯂꯒꯅꯦ ꯑꯩ ꯁꯦ ꯏꯁꯤꯡ ꯑꯃ ꯊꯛꯇꯣꯛꯑꯦ ꯑꯗꯨꯒ ꯑꯩꯅ ꯈꯜꯂꯦ ꯑꯁ ꯑꯩꯁꯦ ꯉꯔꯥꯡ ꯉꯔꯥꯡꯁꯨ ꯇꯨꯝꯕꯁꯦ ꯄꯨꯡꯁꯦ ꯑꯅꯤ ꯃꯈꯥꯏ ꯐꯥꯎꯗꯤ ꯑꯩꯁꯦ ꯒ꯭ꯌꯥꯟ ꯇꯥꯍꯥꯎꯋꯦꯕ ꯑꯩꯅ ꯄꯨꯡ ꯌꯦꯡꯕꯁꯤ ꯑꯗꯨ ꯇꯨꯝꯃꯦ ꯑꯩ ꯀꯃꯥꯏꯅ ꯇꯨꯝꯈꯤꯕꯅꯣ ꯈꯪꯍꯧꯗ꯭ꯔꯦ ꯑꯗꯨꯅ ꯑꯩꯗꯣ ꯋꯥꯒꯅꯤ ꯉꯥꯏꯍꯥꯛꯇꯪꯒ ꯇꯨꯝꯒꯦꯅ ꯈꯜꯂꯦ ꯑꯩꯁꯦ ꯇꯨꯝꯖꯜꯂꯦꯕ ꯑꯩꯅ ꯇꯨꯝꯅꯤꯡꯗꯕꯤꯗ ꯑꯗꯨꯝ ꯐꯃꯨꯡꯁꯗ ꯂꯩꯁꯜꯂꯦ ꯐꯣꯟꯁꯦ ꯌꯦꯡꯉꯒ
ꯎꯝ
ꯑꯗꯩꯗꯤ ꯐꯣꯟꯁꯤꯅ ꯁꯨꯝ ꯃꯨꯏꯗꯈꯤꯕꯅ ꯑꯩꯗꯤ ꯇꯨꯝ ꯂꯩꯔꯝꯃꯦꯅꯦꯍꯦ ꯑꯗꯩꯗꯤ ꯅꯤꯄꯥꯥꯟꯗ ꯍꯧꯒꯠꯂꯦ
ꯎꯝ
ꯋꯥꯔꯤꯁꯦ ꯐꯖꯩ ꯑꯗꯨꯃꯥꯏꯅ ꯁꯨꯝ ꯇꯧꯋꯦ
ꯑꯗꯨꯗꯤ ꯌꯥꯏ ꯀꯩꯅꯣ ꯑꯗꯨꯗꯤ ꯑꯗꯨꯝ ꯀꯩꯁꯨ ꯊꯦꯡꯕ ꯅꯠꯇꯦ ꯀꯩꯅꯣ ꯌꯥꯏꯌꯦ ꯑꯗꯨꯝ ꯌꯥꯔꯤꯌꯦ ꯊꯕꯛꯁꯦ
ꯌꯥꯔꯤꯕ ꯊꯕꯛꯁꯦ ꯑꯗꯨꯝ ꯌꯥꯔꯤꯕ ꯆꯟꯅꯅꯕꯁꯦ ꯈꯔ ꯈꯨꯃꯥꯅ ꯑꯥ ꯑꯩꯈꯣꯏ ꯃꯥꯅ ꯐꯣꯟ ꯇꯧꯔꯛꯑꯦ ꯑꯥ ꯃꯥ ꯂꯥꯛꯇꯣꯔꯤ ꯅꯪꯒꯤ ꯀꯩ ꯄꯨꯔꯛꯑꯣ ꯍꯥꯏꯕꯒꯤ ꯉꯁꯥꯏꯁꯦ
ꯑꯗ ꯐꯣꯟ ꯇꯧꯔꯛꯄꯗꯨꯗ ꯑꯩꯁꯦ ꯍꯧꯒꯠꯂꯤꯅꯦꯕ ꯍꯥꯏꯗꯤ ꯃꯥꯅ ꯐꯣꯟ ꯇꯧꯔꯛꯑꯝꯒꯗ꯭ꯔꯗꯤ ꯑꯩ ꯁ ꯍꯧꯒꯠꯇꯦ ꯍꯧꯒꯠꯂꯝꯃꯔꯣꯏꯕ ꯍꯥꯏꯗꯤ ꯃꯤꯀꯞ ꯊꯣꯛꯑꯝꯃꯔꯣꯏꯕ ꯀꯩꯁꯨ ꯑꯩ ꯅ ꯐꯣꯟ ꯈꯤꯉꯛꯄꯁꯤꯗ ꯑ-ꯃꯦꯀꯞ ꯊꯣꯛꯄꯗ ꯍꯧꯒꯠꯂꯦꯈꯣꯏ ꯃꯥꯥꯟꯅ ꯅꯪ ꯍꯧꯖꯤꯛ ꯐꯥꯎꯕ ꯍꯧꯒꯠꯇ꯭ꯔꯤꯕ ꯑꯩꯗꯤ ꯆꯥꯛ ꯇꯣꯛꯑꯦ ꯀꯣꯟ ꯐꯦꯡꯕ ꯂꯣꯏꯔꯦ ꯍꯥꯏꯌꯦ ꯃꯥ ꯂꯥꯛꯄ ꯍꯧꯗ꯭ꯔꯦꯅ
ꯎꯝ
ꯑꯗꯩꯗꯤ ꯑꯩꯁꯨ ꯑꯗꯨꯝ ꯍꯧꯒꯠꯂꯕ
ꯎꯝ ꯑꯗꯣ ꯎꯝ ꯅꯪ ꯉꯁꯤꯗꯤ ꯇꯨꯝꯕ ꯌꯥꯒꯗ꯭ꯔꯣ ꯐꯖꯅ ꯋꯥꯈꯜ ꯅꯨꯡꯉꯥꯏꯇꯕꯤ ꯈꯣꯠ꯫ ꯄꯤ ꯇꯧꯕ꯭ꯔꯣ ꯉꯁꯤꯗꯤ
ꯎꯝ ꯇꯧꯗꯧꯕ ꯃꯥꯟꯗꯦ ꯑꯩ ꯇꯧꯔꯁꯨ ꯑꯩ ꯑ ꯉꯁꯤꯗꯤ ꯅꯨꯡꯉꯥꯏꯍꯜꯂꯒ ꯑꯩ ꯏꯁꯩ ꯑꯃ ꯇꯥꯔꯒ ꯇꯨꯝꯃꯅꯤꯕ
ꯅꯪ ꯍꯧꯖꯤꯛ ꯑꯣꯐꯤꯁꯀꯤ ꯊꯕꯛ ꯌꯥꯝꯅ ꯂꯩꯔꯤ ꯍꯥꯏꯕꯗꯥꯏꯅꯦ ꯎꯝ
ꯑꯥ ꯑꯗꯨꯗ ꯑꯩꯅ ꯋꯥꯔꯤ ꯇꯥꯕꯗꯣ ꯑꯗꯨꯏꯗꯣ ꯀꯩꯅꯣ ꯇꯧꯋꯦꯕ ꯇꯥꯗꯣꯏꯅꯦ ꯍꯣꯔꯦꯟꯁꯨ ꯑꯗꯣ ꯋꯥꯔꯤꯁꯦ ꯑꯩꯒꯤ ꯈ ꯐꯅꯌꯥꯝ ꯇꯥꯔꯕꯅꯦꯕ ꯑꯗꯣ꯫ ꯇꯥꯕꯁꯤꯗ ꯃꯣꯏꯅ ꯉꯁꯥꯏꯗꯣ ꯌꯥꯏ ꯌꯥꯗꯦ ꯈꯔ ꯇꯧꯅꯔꯝꯃꯦꯕ ꯑꯗꯨꯒ ꯑꯩꯒꯤꯗꯣ ꯊꯥꯔꯇꯤ ꯋꯥꯔꯤ ꯊꯥꯔꯇꯤ ꯑꯃꯗꯤ ꯇꯥꯕ ꯌꯥꯔꯤꯅꯤ ꯍꯥꯏꯌꯦ꯫
ꯑꯝ
ꯑꯗꯨꯅ ꯊꯥꯔꯇꯤꯗꯨ ꯇꯥꯁꯜꯂꯒꯦꯕ ꯑꯩꯅ ꯑꯗꯨꯗꯨꯒ ꯇꯣꯛꯑꯒꯦ ꯈꯜꯂꯦ ꯑꯗꯣ ꯍꯣꯔꯦꯟ ꯇꯨꯝꯃꯝꯗꯥꯏꯗ ꯑꯣꯏꯅ ꯇꯥꯔꯒꯦ ꯋꯥꯔꯤꯗꯨꯗꯤ
ꯑꯣ ꯇꯥꯁꯜꯂꯨ ꯇꯥꯁꯜꯂꯨ ꯌꯥꯔꯤꯈꯩ ꯇꯥꯁꯟꯒꯗꯕꯅꯤ ꯋꯥꯔꯤꯁꯦ ꯀꯥꯟꯅꯕ ꯂꯧꯁꯤꯟꯒꯗꯕꯅꯦ ꯑꯗꯨꯒ ꯑꯐꯕꯗꯨ ꯂꯧꯁꯟꯒꯗꯕ
ꯎꯝ ꯍꯣꯏ ꯑꯐꯕ ꯉꯥꯛꯇ ꯂꯧꯁꯤꯟꯒꯗꯕꯅꯦ꯫ ꯑꯗꯣ ꯃꯣꯏꯒꯤ ꯋꯥꯔꯤꯗꯣ ꯑꯗꯨꯗꯤ ꯌꯥꯝꯅ ꯀꯩ ꯍꯥꯏꯅꯤ ꯂꯧꯁꯟꯐꯝꯁꯦ ꯑꯃ ꯏꯌꯥꯎ ꯌꯥꯎꯗꯕ ꯑꯃ ꯇꯥꯅꯤꯡꯍꯟꯗꯕ ꯃꯑꯣꯡ ꯃꯥꯜꯍꯟꯕ ꯑꯃ ꯇꯧꯋꯤꯅꯦ
ꯑꯗꯣ ꯃꯣꯏꯅ ꯑꯗꯨꯗꯤ ꯅꯪꯅ ꯈꯔ ꯂꯥꯞꯅ ꯊꯝꯃꯒ ꯇꯥꯕꯤꯒꯅꯤ ꯅꯪꯅ꯫ ꯇꯥꯅꯤꯡꯗꯕ ꯄꯣꯠꯇꯨꯗꯤ ꯂꯥꯞꯅꯗꯤ ꯊꯝꯒꯗꯕꯗꯨ ꯇꯥꯗꯤ ꯇꯥꯒꯗꯕ꯫
ꯑꯣ ꯍꯣꯏ ꯍꯣꯏ ꯑꯗꯨꯃꯥꯏꯅ ꯑꯃ ꯍꯣꯠꯅꯔꯒꯦ ꯑꯩꯁꯨ ꯀꯃꯥꯏꯅ ꯇꯧꯕ ꯌꯥꯕ꯭ꯔꯥ ꯑꯃ ꯌꯦꯡꯉꯒꯦ ꯍꯣꯔꯦꯟꯗꯤ
ꯑꯗꯣ ꯅꯪ ꯀꯩꯅꯣ ꯌꯦꯡꯒꯗ꯭ꯔꯣ ꯐꯨꯠꯕꯣꯜ ꯂꯩꯒ ꯍꯥꯏꯅꯩꯌꯦ ꯅꯪ ꯌꯦꯡꯗꯣꯏꯔꯣ꯫
ꯎꯝ ꯌꯦꯡꯒꯅꯤꯌꯦ ꯉꯁꯤꯗꯤ ꯅꯨꯡꯉꯥꯏꯒꯅꯤꯌꯦ ꯑꯩꯗꯤ ꯉꯁꯤꯗꯤ ꯉꯁꯤꯗꯤ ꯅꯣꯏꯒꯤ ꯎꯝ ꯀꯩꯅꯣꯒꯤ ꯗꯃꯥꯔꯗꯣ ꯗꯃꯥꯜꯒ ꯎꯝ ꯕꯄꯦꯒꯅꯤ ꯕꯄꯦ
ꯏꯍꯦꯍ ꯑꯗꯨꯗꯤ ꯑꯩꯁꯨ ꯌꯦꯡꯅꯤꯡꯉꯦ ꯄꯨꯡ ꯀꯌꯥꯗꯩꯅꯣ
ꯕꯥꯔꯣ ꯃꯈꯥꯏꯗꯒꯤꯅꯦ
ꯑꯁ ꯑꯗꯨꯗꯤ ꯑꯩ ꯀꯩꯅꯣꯗ ꯑꯩꯒꯤ꯫ ꯎꯝ ꯑꯁ ꯑꯩꯒꯤ ꯊꯪꯅꯕꯤ ꯀꯩꯅꯣꯁꯤꯁꯨ ꯃꯥꯁꯨ꯫ ꯅꯣꯏꯒꯤ ꯐꯣꯟ ꯀꯩꯅꯣꯗꯨ ꯄꯥꯏꯕꯅꯤꯅ ꯌꯥꯔꯣꯏꯅꯤꯍꯦ
ꯃꯥ ꯃꯥꯗꯣ ꯑꯩꯉꯣꯟꯗ ꯑꯦꯞꯇꯣ ꯍꯪꯉꯛꯄꯅꯦ ꯑꯦꯟꯗ꯭ꯔꯣꯏꯗꯠꯇ ꯍꯥꯞꯇꯣꯏꯅꯦꯅ ꯍꯥꯏꯔꯛꯈ꯭ꯔꯕꯅꯦ ꯑꯩꯅ ꯑꯦꯞꯇꯣ ꯊꯥꯈꯤꯕꯅꯦ
ꯑꯗꯣ ꯑꯦꯟꯗ꯭ꯔꯣꯏꯗꯠꯇꯣ ꯃꯥꯒꯤꯁꯤꯗ ꯂꯩꯔꯝꯃꯣꯏꯌꯦꯅ ꯈꯟꯕꯗ
ꯃꯥꯒꯤ ꯃꯥꯜꯂꯦ ꯑꯩꯅ ꯈꯟꯕꯗ ꯃꯥꯅꯅꯦ ꯍꯪꯉꯛꯏꯗꯣ ꯑꯣ
ꯑꯗꯨꯒꯤꯗ ꯍꯥꯞꯇꯕ ꯑꯣꯏꯔꯝꯅꯤꯌꯦ
ꯑꯩꯅ ꯍꯪꯕꯗꯗꯤ ꯃꯥꯗꯤ ꯇꯨꯝꯈ꯭ꯔꯦꯅꯗꯤ ꯅꯍꯥꯟ ꯍꯥꯏꯔꯛꯄꯅꯦ ꯃꯥꯅ ꯑꯩꯉꯣꯟꯗ ꯍꯪꯉꯛꯄꯗꯣ ꯑꯍꯤꯡꯗꯅꯦꯕ ꯑꯗꯣ ꯈꯪꯗꯦ ꯀꯩ ꯀꯩꯗ ꯍꯥꯞꯇꯣꯏꯅꯣꯗꯤ ꯈꯥꯡꯉꯣ꯫ ꯍꯪꯉꯣ ꯊꯣꯡ ꯊꯤꯜꯂꯒ ꯍꯪꯉꯣ ꯅꯪꯅ
ꯑꯁ ꯉꯁꯤꯗꯤ ꯑꯩꯈꯣꯏ ꯀꯩꯅꯣꯒꯤꯅꯦ ꯍꯥꯏꯕ ꯑꯗꯨꯗꯤ ꯑꯩꯅ ꯀꯥꯗꯕ ꯌꯥꯗꯕꯅꯦ ꯉꯁꯤꯗꯤ꯫
ꯑꯗꯣ ꯑꯩꯗꯤ ꯉꯁꯤꯗꯤ ꯎꯝ ꯕꯥꯄꯦꯒꯤꯗ ꯂꯩꯍꯦ꯫ ꯅꯣꯏꯒꯤꯗꯣ ꯑꯩꯗꯤ ꯃꯁꯛ ꯈꯪꯗꯦ꯫
ꯑꯩꯒꯤ ꯀꯩꯅꯣꯅꯦ ꯍꯥꯏꯕ ꯅꯪ ꯑꯦꯟꯇꯤ ꯅꯪ ꯌꯥꯟꯅꯕ ꯌꯥꯕ ꯅꯠꯇꯦ
ꯁ ꯑꯩ ꯅꯣꯏꯒꯤꯗꯣ ꯃꯁꯛ ꯐꯖꯅ ꯈꯪꯗꯦ ꯕꯥꯞꯄꯦꯗꯤ ꯃꯥꯃꯥꯡ ꯋꯥꯜꯀꯞꯇꯒꯤ ꯈꯪꯉꯛꯑꯦ ꯑꯗꯨꯅ ꯃꯉꯣꯟꯗ ꯑꯣꯏꯅ ꯁꯞꯄꯣꯔꯠ ꯇꯧꯔꯦ ꯑꯩꯅ
ꯎ ꯕꯥꯄꯦꯗꯨ ꯑꯩꯅ ꯌꯦꯡꯅꯤꯡꯗꯦ ꯌꯥꯝ ꯌꯦꯡꯅꯤꯡꯗꯦ ꯍꯥꯏꯀꯣ ꯍꯣꯔꯦꯟ
ꯌꯦꯅꯤꯡꯇꯦ ꯍꯥꯏꯒꯦꯅꯤꯅ
ꯍꯧꯔꯛꯄꯗ ꯍꯥꯏꯕꯣꯀꯣ ꯌꯦꯡꯅꯤꯡꯗꯦꯅ ꯑꯩꯒꯤ ꯑꯉꯥꯡꯗꯣ ꯑꯩꯅ ꯍꯧꯖꯤꯛ ꯈꯨꯕꯥꯛꯀ ꯈꯨꯖꯤꯜꯂꯒ ꯇꯧꯒꯅꯤ
ꯑꯗꯨꯅꯤ ꯏꯌꯥꯗ ꯌꯥꯏꯗ ꯍꯥꯏꯗꯤ ꯑꯃꯅ ꯀꯥꯔꯁꯨ ꯑꯃꯅ ꯀꯥꯔꯁꯨ ꯏꯌꯥꯏ ꯌꯥꯏꯑꯦꯕ ꯑꯗꯨꯏꯁꯨ꯫
ꯑꯗꯨ ꯁꯦꯃꯤꯐꯥꯏꯅꯦꯜꯂꯣ ꯍꯧꯖꯤꯛ ꯁꯥꯟꯅꯗꯣꯏꯁꯦ
ꯃꯥꯅꯦ ꯉꯁꯤ ꯁꯥꯟꯅꯔꯗꯤ ꯉꯁꯤ ꯀꯥꯕ ꯃꯤꯗꯣ ꯍꯌꯦꯡ ꯐꯥꯏꯅꯦꯜ ꯆꯪꯗꯣꯏꯅꯤ
ꯑꯍ ꯑ ꯑꯗꯨꯒ ꯑꯩꯈꯣꯏꯒꯤ ꯗꯥꯁꯤ ꯍꯣꯏꯒ ꯀꯅꯥꯒ ꯁꯥꯟꯅꯗꯣꯏꯕ
ꯥꯁꯤꯒ ꯅꯍꯥꯟ ꯍꯥꯂꯦꯟ ꯍꯣꯏꯒ ꯁꯥꯟꯅꯕ ꯀꯥꯡꯕꯨꯨꯗꯨꯒ
ꯑꯣ ꯑꯣ ꯑꯗꯨ ꯑꯗꯨ ꯃꯕꯥꯅꯤꯗꯩ ꯀꯥꯔꯛꯄꯅ꯫ ꯑ ꯃꯕꯥꯅꯦ ꯀꯥꯔꯛꯄꯗ ꯑꯃꯨꯛ ꯐꯥꯏꯅꯦꯜ
ꯄꯛ꯫ ꯃꯕꯥꯅꯤꯗꯩ ꯀꯥꯔꯛꯄ ꯇꯤꯝ ꯑꯃꯒ ꯉꯁꯤ ꯀꯥꯔꯛꯄ ꯇꯤꯝ ꯑꯃꯒ ꯍꯌꯦꯡ ꯐꯥꯏꯅꯦꯜꯗ ꯁꯥꯟꯅꯗꯣꯏꯕ꯫
ꯑꯗꯨꯗꯤ ꯀꯩꯅꯣꯁꯦ ꯊꯣꯡꯗ ꯊꯣꯡ ꯃꯅꯥꯛꯇ ꯌꯧꯁꯜꯂꯛꯑꯦꯅꯦꯍꯦ꯫
ꯌꯧꯁꯜꯂꯛꯑꯦ ꯊꯣꯡꯗ ꯊꯤꯜꯂꯛꯑꯦ
ꯑꯁ ꯊꯣꯡꯅ ꯊꯤꯜꯂꯦ ꯗꯦꯠ ꯗꯦꯠ ꯇ꯭ꯋꯦꯟꯇꯤꯗꯅꯦ ꯍꯥꯏꯗꯥꯏꯅꯦ ꯑꯗꯨꯏ ꯀꯩꯅꯣꯗꯣ
ꯗꯦꯠ ꯅꯥꯏꯟꯇꯤꯟꯗꯔ ꯁꯤꯛꯁꯇꯤꯟꯗꯔ ꯑꯣꯏꯒꯨꯝ ꯇꯧꯑꯦ꯫ ꯑꯩ ꯈꯪꯗꯦ ꯅꯠꯇꯦ ꯅꯥꯏꯟꯇꯤꯟꯗ ꯃꯥꯜꯂꯦ
ꯍꯣꯏ ꯑꯦꯛꯖꯥꯝ ꯊꯣꯛꯄ ꯆꯥꯠꯂꯣ ꯑꯗꯨꯕꯨ ꯑꯝꯇ ꯌꯦꯡꯒꯦꯍꯦ ꯑꯁ ꯑꯗꯨꯗꯤ ꯑꯩ ꯌꯦꯡꯅꯤꯡꯅꯤꯍꯦ ꯖꯨꯂꯥꯏ ꯑꯣ ꯇ꯭ꯋꯦꯟꯇꯤꯗꯗꯤ ꯇ꯭ꯋꯦꯟꯇꯤ ꯇꯨꯗꯅꯦ ꯑꯩꯈꯣꯏꯒꯤ ꯊꯣꯛꯏꯁꯤꯅ ꯑꯗꯨ ꯗꯤ ꯑꯩ ꯌꯦꯡꯕ ꯌꯥꯏ
ꯌꯦꯡꯁꯦ ꯅꯣꯏꯒꯤ ꯅꯃꯥꯟꯅꯕꯤ ꯑꯃ ꯃꯈꯥ ꯌꯦꯁ ꯅꯣꯏꯒꯤ ꯅꯃꯥꯟꯅꯕꯤ ꯃꯈꯥꯗ ꯑꯃ ꯂꯩꯕꯤꯗꯨꯁꯨ ꯌꯦꯡꯅꯤ ꯍꯥꯏ ꯐꯥꯏꯅꯦꯜꯗꯤ
ꯍꯣꯏ ꯌꯦꯡꯃꯤꯟꯅꯒꯅꯤ ꯑꯩꯈꯣꯏꯒꯤ ꯄ꯭ꯔꯣꯖꯦꯛꯇꯔ ꯀꯥꯞꯊꯣꯛꯑꯒ ꯌꯦꯡꯈꯥꯏꯁꯦ
ꯑꯗꯣ ꯑꯩꯈꯣꯏ ꯂꯥꯏ ꯈꯨꯔꯨꯝꯕ ꯆꯠꯀꯗ꯭ꯔꯣ ꯀꯩꯅꯣꯗ ꯀꯣꯅꯨꯡꯗ ꯀꯥꯡ ꯃꯅꯨꯡꯗ ꯂꯥꯥꯏ ꯈꯨꯔꯨꯝꯕ ꯆꯠꯅꯤꯡꯗ꯭ꯔꯣ
ꯆꯠꯅꯤꯡꯉꯦ ꯆꯠꯅꯤꯡꯉꯦ ꯑꯗꯨ ꯗ꯭ꯔꯦꯁꯇꯨꯁꯨ ꯉꯁꯥꯏ ꯄꯨꯔꯛꯄꯦ ꯍꯥꯏꯕꯗꯨꯁꯨ ꯑꯩꯈꯣꯏ ꯏꯃꯥꯟꯅꯕꯤ ꯑꯃ ꯂꯩꯌꯦꯕ ꯃꯣꯏ ꯀꯥꯡ ꯇꯧꯕꯤ ꯑ ꯃꯥꯅ ꯎꯝ ꯂꯥꯛꯑꯣꯅꯁꯨ ꯀꯧꯔꯛꯇ꯭ꯔꯕ ꯑꯩꯈꯣꯏꯁꯦ
ꯎꯝ
ꯑꯗꯨꯒ ꯃꯥꯅ ꯑꯣꯏꯅ ꯄꯨꯔꯛꯑꯒ ꯆꯥꯔꯁꯦꯅ ꯑꯃꯨꯛ ꯍꯥꯏꯔꯕ ꯑꯗꯨꯗꯨꯅ ꯗ꯭ꯔꯦꯁꯇꯣ ꯄꯨꯍꯜꯂꯛꯇ꯭ꯔꯦꯕ ꯑꯃꯛ
ꯑ
ꯑꯗꯨ ꯍꯥꯏꯗꯤ ꯑꯩꯒꯤ ꯅꯠꯇꯦꯕ ꯑꯩꯈꯣꯏ ꯆꯦꯒꯤ ꯑꯣꯏꯕ ꯑꯗꯨꯗꯨꯅ ꯃꯥꯗꯨ ꯑꯗꯨꯝ ꯁꯦꯠꯅꯕꯅꯤꯅ ꯃꯥꯗꯤ ꯃꯧꯅꯤꯅ ꯅꯗꯅ ꯑꯗꯣ ꯑꯩꯒꯤ ꯑꯣꯏꯕꯨ ꯑꯩꯅ ꯁꯤꯗ ꯂꯩꯕ ꯄꯨꯔꯛꯄ ꯌꯥꯕꯅꯤꯅ ꯑꯗꯣ ꯑꯃꯨꯛ ꯁꯦꯠꯅꯔꯣꯏꯗꯕ ꯑꯣꯏꯔꯗꯤ ꯅ- ꯄꯨꯔꯛꯑꯅꯣ ꯑꯗꯨꯗꯤ ꯂꯥꯛꯑꯀ ꯇꯧꯗꯦ ꯍꯌꯦꯡ ꯁꯠꯂꯝꯗꯥꯏꯗ ꯑꯣꯏꯅ ꯍꯥꯏꯔꯛꯑꯒꯦꯅ ꯍꯥꯏꯈ꯭ꯔꯦꯕ ꯆꯠꯂꯔꯣꯏꯗꯕꯅꯤꯅ ꯑꯗꯨꯁꯨ ꯄꯨꯔꯛꯎ ꯗ꯭ꯔꯦ ꯑꯣ ꯑꯗꯨ ꯈꯪꯗꯦꯅꯦ ꯍꯌꯦꯡ ꯅꯪ ꯂꯥꯛꯄꯗ ꯄꯨꯔꯛꯄ ꯌꯥꯕ꯭ꯔꯥ ꯌꯦꯡꯉꯣ ꯑꯗꯨꯒ ꯆ ꯁꯤ ꯍꯥꯏꯔꯗꯤ ꯀꯩꯁꯨ ꯌꯦꯡꯒꯦ ꯃꯤ ꯄꯨꯍꯜꯂꯛꯄ ꯌꯥꯕ꯭ꯔꯥ ꯂꯩꯒꯗ꯭ꯔꯅ
ꯌꯥꯔꯗꯤ ꯆꯁꯦ
ꯎꯝ ꯎꯝ ꯍꯣꯏ ꯑꯩꯈꯣꯏ ꯏꯃꯥꯟꯅꯕꯤ ꯑꯃꯗꯣ ꯑꯗꯨꯁꯨ ꯃꯥꯁꯨ ꯁꯦꯠꯂꯒ ꯆꯠꯅꯤꯡꯉꯦ ꯍꯥꯏꯕꯅꯦ ꯃꯥꯅ ꯅꯪꯉꯣꯟꯗꯁꯨ ꯍꯥꯏꯅꯤ ꯍꯥꯏꯈꯤꯕꯅꯦ ꯗ꯭ꯔꯦꯁ ꯄꯨꯔꯛꯑꯣꯅ ꯍꯥꯏꯔꯛꯇ꯭ꯔꯣ ꯇꯠꯈ꯭ꯔꯕ꯭ꯔꯅꯦ ꯇꯥꯈꯤꯗ꯭ꯔꯦꯀꯣ
ꯂꯥꯏꯅꯦꯅꯥꯏ ꯈꯣꯗ ꯇꯤꯌꯦ ꯇ
ꯇꯥꯏ ꯇꯥꯏ ꯇꯥꯏ
ꯌꯥꯗ꯭ꯔꯕ꯭ꯔꯥ
ꯇꯌꯦ
ꯍꯂꯣ ꯁꯥꯕꯗꯣ